ꯍꯣꯏ ꯅꯨꯡꯉꯥꯏꯕ꯭ꯔꯣ
ꯍꯜꯂꯣ
ꯍꯜꯂꯣ ꯅꯨꯡꯉꯥꯏꯔꯕ꯭ꯔꯣ ꯇꯕ꯭ꯔꯣ ꯆꯔꯦ ꯅꯅꯥꯟꯗꯤ
ꯑꯩꯁꯨ ꯆꯥꯔꯦ ꯀꯩꯅ ꯆꯥꯡꯆꯔꯒꯦ
ꯑꯩ ꯉꯁꯤ ꯉꯁꯤꯗꯤ ꯌꯦꯟ ꯆꯥꯔꯦ
ꯀꯗꯥꯏꯗꯒꯤꯗꯒꯤ ꯌꯦꯅꯣ ꯅꯣꯏꯒꯤ ꯊꯣꯡ꯭ꯔꯣ
ꯅꯠꯇꯦ ꯉꯁꯤꯀꯣ ꯑꯩꯒꯤ ꯏꯃꯥꯟꯅꯨꯕꯤꯒꯤ ꯕꯥꯔꯗꯦ ꯂꯑꯦ ꯑꯗꯨꯅꯦ ꯃꯥ ꯅ ꯇ꯭ꯔꯤꯛ ꯇꯧꯕꯤꯒꯦ ꯑꯩꯉꯣꯟꯗ
ꯃꯥꯗꯤ ꯆꯍꯤ ꯆꯍꯤ ꯀꯌꯥ ꯁꯨꯔꯒꯦ
ꯃꯗꯤ ꯆꯍꯤ ꯊꯥꯔꯇꯤ ꯇꯨ ꯁꯨꯔꯦ
ꯆꯍꯤ ꯀꯌꯥ ꯁ ꯔꯦ ꯍꯥꯏꯃ ꯍꯥꯏꯗꯤꯛ ꯑꯍꯜ ꯑꯣꯏꯣꯏꯔꯦꯀꯣ
ꯍꯣꯏ ꯑꯗꯨꯅꯦ ꯃꯥꯅ ꯇ꯭ꯔꯤꯛ ꯇꯧꯕꯤꯈ꯭ꯔꯦ ꯑꯗꯨ ꯑꯩꯅ ꯃꯥꯒꯤ ꯍꯤꯡꯖꯥꯡ ꯆꯥꯈ꯭ꯔꯦ ꯌꯥꯝꯅ ꯍꯥꯎꯋꯦ ꯃꯌꯥꯝ ꯆꯥꯛꯁꯨ ꯃꯌꯥꯝ ꯆꯥꯈ꯭ꯔꯦ ꯆꯥꯔꯦ ꯅꯟꯗꯤ ꯀꯔꯤ ꯍꯤꯡꯖꯅꯣ ꯇꯥꯕ꯭ꯔꯣ ꯇꯥꯕ꯭ꯔꯣ ꯍꯥꯏꯗꯤ ꯇꯥꯗꯦ ꯅꯅꯥꯉꯣꯟꯗ
ꯑ